ꯍꯥꯎ ꯆꯥꯔꯔꯕꯣ
ꯆꯥꯛ ꯆꯥꯗ꯭ꯔꯤꯗ ꯑꯌꯨꯛꯀꯤ ꯑꯌꯨꯛꯀꯤ ꯀꯩꯀꯥ ꯑꯩꯈꯣꯏꯒꯤ ꯇꯣꯁ ꯀꯩꯀꯥ ꯍꯧꯔꯒ ꯆꯥꯕꯗꯣ ꯑꯗꯨ ꯂꯣꯏꯕ ꯀꯨꯏꯗ꯭ꯔꯤꯗ ꯇꯕꯛ ꯁꯨꯕꯉꯁꯨ ꯄꯤꯥꯔꯝ ꯕꯥ ꯑꯗꯩ ꯑꯩꯈꯣꯏꯈꯩꯁꯨ ꯑꯃꯃꯝ ꯆꯥꯔꯦ ꯑꯗꯨꯒ ꯆꯥꯛꯄꯨꯗꯤ ꯑꯩꯈꯣꯏ ꯇꯩꯃꯅ ꯊꯣꯡꯉꯦ ꯑꯗ ꯃꯥ ꯍꯟꯖꯥꯡꯗꯤ ꯊꯣꯡꯗ꯭ꯔꯦ ꯃꯣꯏꯒꯤ ꯃꯄꯥꯝꯗ ꯑꯁꯇꯤ ꯂꯩꯕ ꯃꯣꯏꯒꯤ ꯃꯈꯨꯔꯥ ꯑꯃ ꯂꯩꯇꯕꯒꯤ ꯑꯗꯨꯗꯒꯤ ꯑꯁꯇꯤ ꯆꯥꯇꯣꯏꯒꯤ ꯂꯣꯏꯁꯤꯜꯂꯤ ꯑꯗꯨ ꯑꯩꯈꯣꯏꯗꯤ ꯊꯦꯡꯅ ꯊꯦꯡꯅ ꯆꯥꯒꯟꯕꯅꯤꯅ ꯑꯩꯈꯣꯏ ꯑꯗꯨꯝ ꯊꯣꯡꯍꯧꯔꯒꯦꯅ ꯍꯥꯏꯔꯕ
ꯀꯅꯥ ꯀꯥ ꯆꯠꯇꯣꯏꯅꯣ ꯕꯦꯝ ꯑꯃꯁꯨ ꯌꯥꯎꯗꯣꯏꯔꯣ ꯀꯀꯥ ꯀꯥ ꯀꯅꯥꯣꯀꯥꯗꯁꯨ ꯌꯥꯎꯗꯣꯏꯔꯣ
ꯌꯥꯎꯔꯣꯏꯗ ꯃꯥ ꯃꯇꯣꯝꯗꯅꯤ ꯃꯣꯏꯒꯤ ꯑꯩꯈꯣꯏ ꯃꯅꯤꯡꯗꯣ ꯃꯣꯏꯒꯤ ꯃꯅꯥꯎꯅꯨꯄꯤ ꯑꯃ ꯑꯣꯡꯉꯤꯗꯅ ꯑꯗꯨꯗꯨꯒ ꯃꯣꯏ ꯃꯅꯥꯎꯅꯨꯄꯤꯗꯣ ꯁꯤꯗ ꯍꯧ ꯂꯥꯛꯀꯅꯦꯕ ꯑꯗꯨꯒ ꯄꯨꯟꯅ ꯃꯣꯏ ꯑꯅꯤ ꯆꯠꯃꯤꯟꯅꯒꯗꯕ
ꯑꯣ ꯃꯥ ꯃꯊꯟꯗ
ꯃꯥꯒ ꯃꯣꯏ ꯃꯅꯥꯎꯅꯨꯄꯤꯒ ꯃꯅꯥꯎꯅꯨꯄꯤꯅ ꯍꯧ ꯂꯥꯛꯀꯅꯦꯕ ꯑꯩꯈꯣꯏ ꯃꯅꯤꯡꯗ ꯑꯣꯡꯉꯤꯗꯅ ꯃꯅꯥꯎꯅꯨꯄꯤꯗꯣ ꯑꯗꯨ ꯍꯧꯂꯛꯑꯒ ꯃꯣꯏꯅ ꯆꯠꯈꯤꯗꯣꯏꯅꯦꯕ ꯈꯣꯏꯗꯥ ꯆꯠ ꯄꯗꯤ ꯌꯥꯔꯣꯏꯗꯧꯕ ꯁꯤꯗ ꯊꯕꯛ ꯁꯨꯕ ꯃꯤꯈꯩꯁꯨ ꯂꯥꯛꯄꯅꯤꯅꯅ ꯌꯦꯡꯁꯤꯟ ꯌꯥꯔꯣꯏꯗꯅ ꯑꯩꯈꯣꯏꯅ ꯍꯩꯕ ꯅꯠꯇꯕꯅꯤꯅ ꯑꯗꯨꯗꯒꯤ ꯅꯣꯏꯗꯤ ꯀꯩꯀꯩ ꯆꯥꯔꯕ
ꯕꯖꯥꯔ ꯆꯠꯂꯨꯅꯦꯕꯀꯣ ꯑꯩꯒꯤ ꯆꯦ ꯆꯥꯡ ꯃꯈꯩꯗ ꯑꯗꯨꯝ ꯍꯥꯏꯗꯤ ꯑꯃꯃꯨꯛ ꯋꯥꯠꯄ ꯑꯃꯨꯛ ꯋꯥꯠꯄ ꯇꯧ ꯂꯩꯣꯏꯦꯔꯕ ꯑꯗꯨꯗꯣ ꯌꯦꯟ ꯀꯩꯀꯩ ꯑꯃ ꯁꯨꯝꯂꯒ ꯆꯠꯈ꯭ꯔꯗꯤ ꯑꯩꯅ ꯇꯟꯊꯣꯛꯄꯗ ꯌꯥꯔꯔꯣꯏꯅ ꯍꯧꯖꯤꯛ ꯌꯨꯝꯗ ꯂꯩꯔꯤꯀꯥꯟꯗ ꯆꯪꯒꯗꯕ ꯆꯦ ꯆꯥꯡꯗꯒꯤ ꯍꯌꯦꯡ ꯀꯩꯀꯩ ꯆꯟꯕ ꯑꯣꯏꯇꯥꯥꯔꯒꯁꯨ ꯆꯪꯅꯗꯕ ꯊ ꯊꯇꯨ
ꯎꯝ
ꯔ ꯄꯈ꯭ꯇꯒꯤ ꯗ ꯆꯥꯛꯄꯨꯗꯤ ꯂꯣꯏꯔꯦ ꯑꯗꯨꯝ ꯑꯇꯪ ꯂꯩ ꯀꯩꯅ ꯑꯩꯁꯨ ꯉꯁꯤ ꯑꯩꯈꯣꯏ ꯀꯩ ꯍꯥꯏꯈ꯭ꯔꯦ ꯍꯋꯥꯏ ꯑꯁꯥꯡꯒꯤꯗꯨꯃ ꯊꯣꯡꯉꯦ ꯑꯗꯒꯤ ꯀꯥꯡꯉꯧ ꯑꯃ ꯉꯧꯔꯦ ꯑꯗꯒꯤ ꯃꯣꯔꯣꯛ ꯑꯃ ꯇꯧꯔ ꯃꯦꯠꯂ ꯆꯥꯔꯅꯤ ꯉꯔꯥꯡꯁꯨ ꯀꯩ ꯍꯥꯏꯅꯤ ꯀꯩꯅꯣ ꯀꯥꯡꯉꯧꯒ ꯆꯝꯐꯨ ꯛꯇꯪ ꯆꯥꯕ ꯌꯥꯏ ꯑꯗꯨꯗꯣ ꯃꯍꯤ ꯃꯅꯥꯏ ꯈꯔ ꯆꯥꯈꯤꯗ꯭ꯔꯦꯕꯀꯣ ꯑꯗꯨꯩꯅ ꯄꯨꯛꯁꯦ ꯊꯥꯎ ꯉꯥꯛꯇ ꯆꯥꯁꯤꯟꯕꯤꯔ ꯈꯥꯟꯗꯗꯤ ꯑꯍꯤꯡꯗꯁꯨ ꯍꯥꯏꯗꯤ ꯏꯁꯤꯡ ꯈꯧꯔꯥꯡꯕ ꯈꯣꯠꯄ ꯇꯧꯕꯗꯣ ꯅꯨꯡꯉꯥꯏꯇꯦꯕꯀꯣ ꯑꯗꯒꯤ ꯆꯥꯛꯁꯤꯅꯀꯣ ꯍꯧꯖꯤꯛꯁꯦ ꯑꯩꯈꯣꯏꯒꯤ ꯆꯦꯡꯌꯦꯟꯁꯦ ꯐꯪꯗꯕꯒꯤꯀꯣ ꯂꯩꯒꯦ ꯍꯥꯏꯔꯁꯨ ꯁꯨ ꯌꯥꯝ ꯐꯪꯗꯕ ꯃꯃꯜ ꯌꯥꯝ ꯇꯥꯡꯕ ꯑꯣꯏꯕꯒꯤ ꯑꯗꯨꯗꯨꯒꯤ ꯎꯝ ꯑꯩꯈꯣꯏ ꯆꯥꯕ ꯉꯥꯛꯇ ꯆꯥꯕꯗꯣ ꯑꯗꯨꯅ ꯌꯥꯝ ꯍꯥꯏꯗꯤ ꯆꯥꯛꯄꯨ ꯆꯥꯔꯕ ꯑꯗꯨꯝ ꯇꯨꯝꯅꯤꯡꯉꯅꯤ ꯍꯥꯏꯗꯤ ꯀꯩꯅꯣꯗꯣ ꯗꯤ ꯌꯥꯝ ꯑꯐꯕ ꯉꯥꯛꯇ ꯌꯥꯕꯒꯤ ꯑꯗꯨ ꯑꯩꯈꯣꯏ ꯕꯥꯣꯏꯁꯨ ꯀꯩꯁꯨ ꯊꯕꯛ ꯆꯠꯄꯅꯤꯅ ꯑꯃꯨꯛ ꯇꯣꯉꯥꯟꯅ ꯌꯥꯝ ꯌꯥꯠꯂꯨꯨꯔꯁꯦ ꯁꯨ ꯌꯥꯗꯕꯀꯣ ꯃꯣꯏꯗꯤ ꯑꯃꯨꯛ ꯆꯥꯛ ꯆꯥꯐꯝꯕꯁꯤꯅ ꯑꯣꯏꯗ꯭ꯔꯗꯤ ꯌꯥꯗꯦꯗꯅꯀꯣ ꯑꯗꯨꯗꯨꯒꯤꯅꯤ ꯇꯧꯔꯤꯁꯦ ꯅꯣꯏꯁꯦ ꯆꯤꯡꯌꯦꯟ ꯌꯥꯕ꯭ꯔꯣ ꯌꯥꯟꯗꯕ꯭ꯔꯣ ꯀꯃꯥꯏꯅ ꯇꯧꯒꯦ
ꯑꯩꯈꯣꯏꯒꯤꯁꯨ ꯈꯔ ꯈꯔ ꯌꯥꯜꯂꯤꯦꯗ ꯅꯠꯇ꯭ꯔꯗꯤ ꯊꯣꯠꯃꯟꯗꯅ ꯆꯥꯕ ꯌꯥꯗꯦꯗ ꯑꯗꯒꯤ ꯑꯩꯈꯣꯏꯁꯨ ꯀꯩꯕ ꯑꯩꯈꯣꯏꯗꯤ ꯇꯁꯦꯡꯅ ꯍꯥꯏꯔꯀꯥꯟꯗ ꯆꯦꯡꯌꯦꯟꯗ ꯉꯥꯛꯇ ꯆꯥꯅꯤꯡꯉꯤ ꯕꯀꯣ ꯑꯗꯨꯒ ꯑꯉꯥꯡ ꯑꯅꯤ ꯌꯥꯎꯕꯅꯤꯅꯀꯣ ꯃꯣꯏꯗꯗꯤ ꯆꯦꯡꯌꯦꯦꯝ ꯄꯤꯖꯔꯨ ꯌꯥ ꯄꯣꯠꯇꯗꯣ ꯃꯨꯛ ꯏꯟꯈꯠꯂꯛꯄ ꯃꯇꯥꯡ ꯑꯣꯏꯕꯅꯤꯅ ꯑꯐꯕꯗꯤ ꯌꯥꯗ꯭ꯔꯒꯗꯤ ꯃꯣꯏ ꯑꯗꯨꯝ ꯁꯥꯁꯨ ꯅꯨꯡꯉꯥꯏꯔꯣꯏꯗꯕꯗꯣ ꯑꯗꯨꯗꯨꯒꯤ ꯈꯜꯂꯒ ꯆꯥꯕ ꯀꯥꯟꯗ ꯇꯁꯦꯡꯅ ꯑꯩꯈꯣꯏꯒꯤꯗꯤ ꯁꯨꯄꯔ ꯐꯥꯏꯟ ꯆꯤꯡꯌꯦꯦꯟ ꯍꯥꯏꯕꯗꯣ ꯑꯗꯨ ꯑꯗꯨꯝ ꯆꯥꯕ ꯌꯥꯔꯕꯅꯦꯕ ꯑꯩꯗꯤ ꯑꯗꯨ ꯅꯪ ꯍꯦꯟ ꯩꯅꯣꯧ ꯆꯥ ꯐ ꯐ ꯂꯔꯒ ꯁꯥꯔꯤꯉꯩ ꯆꯥ ꯇꯧꯗꯕꯅꯦꯕ ꯅꯨꯡꯊꯤꯟꯗꯒ ꯅꯨꯡꯊꯤꯟꯗꯒ ꯃꯣꯔꯣꯛ ꯀꯝ ꯃꯠꯂꯒ ꯆꯔꯥ ꯋꯥꯝꯕꯁꯤꯗꯤ ꯌꯥꯝ ꯍꯥꯎꯋꯦꯗ ꯆꯦꯡꯌꯦꯡꯒ ꯐꯔꯥ ꯐꯔꯥꯒ ꯂꯥꯎꯔꯒ
ꯍꯣꯏ ꯑꯗꯨꯅꯤ ꯈꯔ ꯁꯥꯔꯤꯀꯥꯟ ꯆꯥꯎꯔꯒ ꯁꯧꯒ꯭ꯔꯤꯒꯨꯝꯕ ꯇꯧꯔꯒ ꯆꯥꯕ ꯃ ꯃꯄꯥꯜ ꯇꯧꯔꯒ ꯆꯥꯕ ꯑꯗꯨꯝ ꯍꯥꯎꯕꯅꯤ ꯑꯗꯨꯒ ꯑꯗꯨꯃꯥꯏꯅ ꯆꯥꯕꯁꯤꯗ ꯌꯦꯟ ꯀꯩꯀꯩ ꯊꯣꯡꯕ ꯈꯣꯠꯄ ꯑꯍꯥꯎ ꯊꯣꯡꯕꯗꯨꯃꯥꯏꯅ ꯆꯥꯅꯤꯡꯗ꯭ꯔꯦ ꯍꯥꯏꯗꯤ ꯑꯍꯥꯎꯕ ꯊꯣꯡꯕ ꯇꯥꯔꯗꯤ ꯆꯥꯔꯖ ꯈꯤꯇꯪ ꯍꯥꯎꯕ ꯆꯥꯖ ꯇꯥꯔꯗꯤ ꯏꯟꯖꯥꯡ ꯑꯍꯥꯎꯕꯒꯤ ꯃꯍꯥꯎ ꯂꯧꯕ ꯇ ꯉꯝꯗꯕꯗꯣ ꯑꯗꯨ ꯑꯗꯨꯃꯥꯏꯅ ꯇꯧꯋꯦꯕ
ꯍꯣꯏ ꯑꯗꯨꯕꯨꯗꯤ ꯆꯥꯛ ꯍꯥꯎꯇ꯭ꯔꯗꯤ ꯐꯅ ꯍꯤꯟꯖꯥꯡ ꯍꯥꯎꯔꯒꯁꯨ ꯍꯥꯎꯇꯦ ꯍꯥꯏꯅꯔꯤꯅꯤ ꯀꯩꯅꯣ ꯑꯗꯨꯅ ꯉꯁꯥꯏꯒꯤ ꯍꯧꯖꯤꯛꯀꯤ ꯆꯌꯦꯟꯁꯤꯗꯤꯅꯦ ꯈ꯭ꯋꯥꯏ ꯆꯥꯅꯕ ꯃꯥꯒꯤ ꯆꯥꯕꯒꯤ ꯃꯇꯝ ꯍꯥꯏꯔꯒꯗꯤꯀꯣ ꯅꯨꯡꯊꯤꯟꯗ ꯆꯔꯥ ꯋꯥꯟꯕ ꯃꯣꯔꯣꯛ ꯃꯦꯞꯄꯒ ꯇꯧꯔꯒ ꯑꯗꯨ ꯑꯃꯨꯛ ꯍꯥꯎꯕ ꯂꯩꯇ꯭ꯔꯦ
ꯅꯋꯥꯏꯗꯤ ꯄ ꯍꯥꯎꯗ ꯍꯥꯎꯏꯗ ꯍꯥꯏꯕꯗꯤ ꯁ꯭ꯀꯨꯜꯁꯦ ꯋꯥꯅ ꯆꯠꯂꯨꯔꯅꯤ ꯑꯗꯣ ꯍꯜꯂꯛꯄꯗ ꯑꯩꯈꯣꯏ ꯀꯩ ꯍꯥꯏꯅꯤ ꯉꯥꯔꯤꯁꯤꯦ ꯈꯤꯇꯪ ꯂꯧꯔꯅꯤꯗ ꯃꯣꯔꯣꯛ ꯑꯇꯦꯛꯄꯁꯦ ꯑꯃꯅ ꯍꯦꯛꯆꯜꯂꯨꯔꯒ ꯃꯍꯤ ꯃꯅꯥꯏꯒꯤ ꯈꯔ ꯑꯗꯨꯝ ꯅꯥꯍꯜꯂꯒ ꯃꯣꯏ ꯃꯄ ꯑꯣꯏꯇꯥꯔꯁꯨ ꯈꯔ ꯃꯍꯤ ꯅꯥꯏꯜꯔ ꯇꯣꯠꯄ ꯌꯥꯕꯒꯤ ꯃꯑꯣꯡꯗ ꯇꯣꯠꯂꯒꯅꯦ ꯑꯗꯨꯝ ꯆꯥꯃꯤꯠ ꯑꯃ ꯀꯣꯠꯂꯒ ꯑꯗꯨꯝ ꯃꯑꯣꯗ ꯒꯤ ꯃꯍꯤꯗꯨꯅ ꯏꯟꯖꯥꯡꯒꯤ ꯇꯥꯏꯞꯇ ꯇꯧꯔꯒ ꯑꯗꯨꯝ ꯊꯨꯝꯛ ꯅꯝꯃꯒ ꯆꯔꯥ ꯋꯥꯥꯟꯕꯗꯣ ꯌꯥꯝ ꯍꯥꯎꯕꯅꯦ ꯃꯇꯝꯗꯣ ꯍꯧꯖꯤꯛꯀꯥꯟꯗꯤ ꯈꯪꯗꯦ ꯃꯥꯏꯅ ꯆꯥꯁꯨ ꯆꯥꯅꯔ ꯑꯗꯨꯃꯥꯏꯅ ꯄꯤꯁꯤꯜꯂꯨ ꯇꯥꯔꯗꯤ ꯑꯉꯥꯡꯈꯩꯁꯤ ꯁꯧꯗꯥꯥꯡꯗꯣꯏꯅꯤ ꯍꯧꯖꯤꯛꯇꯤ ꯀꯥꯏ ꯃꯤꯒꯤ ꯌꯦꯟ ꯊꯣꯡꯕ ꯉꯥ ꯊꯣꯡꯕ ꯇꯧꯔꯒ ꯑꯗꯨꯝ ꯌꯦꯟ ꯐꯩꯅ ꯇꯧꯔ ꯆꯥꯅ ꯂꯩꯔꯕ ꯑꯉꯥꯡꯈꯩꯁꯦ
ꯃꯥꯅꯦ ꯊꯥꯏꯅꯒꯤꯗ ꯑꯗꯨꯝ ꯉꯥꯛꯇꯅꯤꯇ ꯊꯥꯏꯅꯒꯤꯗ ꯑꯍꯦꯟꯕ ꯀꯅꯥꯝ ꯆꯠꯅꯗꯦ ꯏꯅꯥꯛ ꯈꯨꯟꯕ ꯑꯣꯏꯒꯦꯔꯥ ꯂꯥꯏꯔꯕ ꯑꯣꯏꯒꯦꯔꯥ ꯂꯣꯏꯅꯃꯛ ꯁ꯭ꯀꯨꯜ ꯍꯜꯂꯛꯄꯁꯦ ꯁꯤꯡꯖꯨ ꯈꯔ ꯂꯩꯔꯅꯤ ꯄꯣꯛꯐꯝ ꯐꯝꯕꯤꯁꯨ ꯃꯌꯥꯝ ꯃꯔꯥꯡ ꯀꯥꯏꯗꯅꯀꯣ ꯃꯇꯝꯗꯨꯗ ꯗꯤ ꯑꯩꯈꯣꯏꯒꯤ ꯎ ꯂꯩꯀꯥꯏ ꯂꯩꯀꯥꯏꯒꯤ ꯑꯣꯏꯅ ꯄꯣꯛꯐꯝꯁꯦ ꯂꯣꯏ ꯐꯝꯅꯩꯌꯦꯕꯀꯣ ꯑꯗꯨꯝ ꯑꯂꯨ ꯁꯣꯛꯀꯨꯝꯕꯁꯦ ꯑꯗꯨꯝ ꯌꯣꯜꯂꯦꯕꯀꯣ ꯑꯩꯈꯣꯏꯅ ꯑꯉꯥꯡ ꯑꯣꯏꯔꯤꯉꯩꯗꯗꯤ ꯑꯩꯈꯣꯏꯅ ꯁ꯭ꯀꯨꯜ ꯍꯜꯂꯛꯄꯁꯤꯗ ꯈꯣꯡꯅꯁꯨ ꯆꯠꯂꯦꯕ ꯈꯝꯕ꯭ꯔꯥ ꯑꯗꯨꯒ ꯑꯂꯨ ꯁꯣꯛꯀꯨꯝꯕ ꯑꯗꯩ ꯕꯣꯔꯥꯒꯨꯝꯕ ꯌꯣꯜꯂ ꯑꯗꯤ ꯖꯨ ꯌꯣꯜꯂꯝꯗꯣꯏꯅꯤ ꯑꯗꯨꯒꯨꯝꯕꯗ ꯂꯩꯔ ꯂꯩ ꯍꯜꯂꯛꯇꯣꯏꯅꯦꯕ ꯑꯗꯒꯤ ꯀꯔꯤꯒꯨꯝꯕ ꯌꯣꯟꯗꯕ ꯅꯨꯃꯤꯠꯁꯤ ꯑꯗꯨꯝ ꯌꯥꯎꯔꯝꯩꯗꯤ ꯊꯣꯡ ꯂꯣꯟꯕ ꯑꯗꯒꯤ ꯑꯩꯈꯣꯏꯅ ꯍꯥꯄ꯭ꯔꯣ ꯑ ꯄꯩꯁꯥꯒ ꯌꯥꯎꯗꯗꯅ ꯂꯩꯔꯛꯇꯅ ꯂꯥꯛꯄꯅ ꯌꯥꯎꯕꯁꯤꯁꯨ ꯑꯗꯨꯝ ꯌꯨꯝꯗ ꯑꯗꯨꯝ ꯃꯣꯔꯣꯛ ꯑꯇꯦꯛ ꯈꯪꯗꯦ ꯃꯣꯔꯣꯛ ꯑꯔꯧꯕꯅꯤ ꯈꯪꯗꯦ ꯇꯧꯔꯒ ꯀꯣ ꯑꯗꯨꯃꯥꯏꯅ ꯇꯧꯔꯒ ꯆꯥꯕ ꯉꯥꯛꯇꯅꯦꯕ ꯊꯥꯏꯅꯒꯤꯗꯤ ꯏꯅꯥꯛ ꯈꯨꯨꯝꯕ ꯑꯣꯏꯒꯦꯔꯥ ꯂꯥꯏꯔꯕ ꯑꯣꯏꯒꯦꯔꯥ ꯆꯞ ꯃꯥꯟꯩꯑꯕ ꯍꯧꯖꯤꯛꯀꯤꯗꯤ ꯀ ꯀꯋꯥꯏꯗꯒꯤꯕꯨꯡꯉꯣ ꯑꯗꯨꯃꯥꯏꯅ ꯆꯥꯕꯤꯕꯗꯤ ꯍꯥꯏꯔꯨꯅꯨ ꯃꯣꯏꯒꯤꯗꯤ ꯌꯦꯟ ꯊꯣꯡꯕ ꯑꯣꯛ ꯊꯣꯡꯕꯅ ꯇꯧꯔꯒ ꯊꯥꯛꯇꯣꯏꯕꯅꯤ ꯌꯥꯝ ꯈꯦꯠꯅꯩꯗ ꯃꯇꯝꯒꯤ ꯀꯩꯅꯣꯁꯦ ꯑꯑꯣꯡꯕ ꯂꯥꯛꯄ ꯍꯥꯏꯁꯦ
ꯑꯩꯗꯤ ꯌꯦꯡꯖ ꯀ ꯁ ꯄꯥꯛꯄꯥꯛꯠ ꯌꯣꯜꯂꯝꯗꯦꯅ ꯌꯦꯟ ꯌꯣꯜꯂ ꯁꯦꯝꯃꯒ ꯌꯣꯟꯕꯒ ꯍꯥꯏꯁꯦ ꯄꯥꯛ ꯇꯤꯟꯅꯔꯦ ꯍꯥꯏ ꯍꯥꯏꯔꯦ ꯌꯦꯟ ꯊꯣꯡꯕ ꯀꯩꯗꯧꯕꯁꯨ ꯊꯥ ꯑꯃꯒꯤ ꯅꯠꯇ꯭ꯔꯒ ꯊꯥꯒ ꯐꯥꯔꯝꯗ ꯆꯍꯤ ꯆꯍꯤ ꯑꯃꯗ ꯑꯅꯤꯔꯛ ꯑꯍꯨꯝꯂꯛ ꯑꯗꯨꯃꯥꯏꯅ ꯆꯥꯕꯛꯇꯅꯦꯕ ꯑꯩꯈꯣꯏꯅ ꯂꯧ ꯌꯩꯕꯒꯨꯝꯕ ꯑꯗꯒꯤ ꯅꯤꯉꯣꯜ ꯆꯥꯛꯀꯧꯕ ꯒꯨꯝꯕ ꯅꯠꯇ꯭ꯔꯥ ꯑꯩ ꯈꯔ ꯈꯔ ꯑꯗꯨꯝ ꯀꯩꯅꯣ ꯇꯧꯕ ꯃꯇꯝꯁꯦ ꯍꯥꯏꯕꯗꯤ ꯈꯤꯇꯪ ꯍꯥꯏꯗꯤ ꯏꯁꯄꯤꯁꯦꯜ ꯍꯥꯏꯒꯗ꯭ꯔꯥ ꯀꯩꯅꯣ ꯍꯥꯏꯗꯤ ꯇꯣꯉꯥꯟꯕ ꯅꯨꯃꯤꯠ ꯑꯃ ꯂꯩꯗꯅꯀꯣ ꯈꯤꯇꯪ ꯍꯔꯥꯎ ꯃꯩꯒꯨꯝꯕ ꯀꯩꯒꯨꯝꯕ ꯇꯧꯕ ꯑꯗꯨ ꯆꯥꯟꯅꯕꯗ ꯍꯦꯟꯅ ꯆꯥꯟꯅꯗꯦꯕ ꯍꯧꯖꯤꯛꯇꯤ ꯅꯨꯡꯇꯤ ꯑꯩꯒꯤ ꯌꯦꯟꯊꯣꯡꯉ ꯆꯥꯕ ꯏꯃꯨꯡ ꯂꯩꯌꯦ
ꯃꯃꯟꯁꯨ ꯌꯥꯎꯗ꯭ꯔꯦ ꯍꯧꯖꯤꯛꯇꯤ ꯌꯦꯟ ꯑꯃ ꯊꯣꯡꯉꯦ ꯍꯥꯏꯒꯦ ꯍꯔꯥꯎꯕꯁꯦ ꯀꯩꯅꯣ ꯍꯧꯖꯤꯛꯇ ꯀꯩꯝꯇ ꯂꯩꯇꯦꯕ ꯊꯥꯏꯅꯉꯩꯗꯗꯤ ꯑꯃꯨꯛꯅꯦ ꯅꯣꯡ ꯐꯥꯠꯇꯣꯛ ꯌꯥꯝ ꯇꯥꯡꯅ ꯌꯥꯝꯅ ꯃꯔꯨ ꯑꯣꯏꯕ ꯅꯨꯃꯤꯠ ꯑꯃꯗ ꯆꯥꯗꯣꯏꯅꯦ ꯑꯗꯨꯁꯨ ꯑꯗꯨꯗꯨꯅ ꯍꯔꯥꯎꯕꯗꯣ ꯆꯦꯟ ꯊꯣꯡꯗꯣꯔꯛꯑꯦ ꯀ ꯍꯥꯏꯕꯗ ꯍꯔꯥꯎꯗꯅ ꯃꯁꯥꯏꯗ ꯆꯥꯛ ꯂꯣꯏꯕ ꯉꯥꯏꯒꯅꯤ ꯑꯗꯨꯒ ꯍꯔꯥꯎ ꯍꯔꯥꯎ ꯀꯥꯟꯅꯗ ꯆꯥꯗꯣꯏꯅꯦꯕ ꯑꯗꯨꯁꯨ ꯌꯥꯝꯅꯒ ꯆꯥꯕ ꯐꯪ ꯄꯣꯟꯗꯗ ꯌꯦꯦꯟ ꯑꯃꯅ ꯇꯧꯔ ꯑꯗꯨꯒ ꯑꯩꯈꯣꯏ ꯏꯆꯤꯟꯜ ꯏꯅꯥꯎ ꯌꯥꯝꯕ꯭ꯔꯅꯀꯣ ꯑꯗꯨꯝ ꯌꯦꯟꯅꯔꯒ ꯆꯥꯗꯣꯏꯅꯤ ꯑꯗꯨꯁꯨ ꯌꯥꯝ ꯍꯔꯥꯎꯕꯗꯣ ꯃꯃꯜ ꯌꯥꯝ ꯂꯩꯕ ꯄꯣꯠꯇꯣ ꯑꯣꯏꯌꯦꯕ ꯍꯧꯖꯤꯛꯇꯤ ꯈꯔꯏꯗꯒꯤ ꯅꯨꯡꯇꯤꯒꯤ ꯐꯪꯉꯦ ꯅꯨꯡꯇꯤꯒꯤ ꯆꯥꯔꯦ ꯑꯗꯨꯅ ꯃꯃꯜꯁꯨ ꯌꯥꯎꯗꯦ ꯆꯥꯁꯨ ꯆꯥꯅꯤꯡꯗꯦ ꯎꯃꯟꯗꯅ
ꯑꯗꯒꯤ ꯌꯥꯝ ꯍꯥꯎꯁꯨ ꯍꯥꯎꯋꯦꯅ ꯊꯥꯏꯅ ꯌꯦꯟ ꯑꯗꯨꯝ ꯑꯐꯕ ꯊꯥꯗꯣꯛꯄ ꯑꯗꯨꯃꯥꯏꯅ ꯂꯣꯏꯅꯔꯒ ꯃꯄꯥꯟꯗꯒꯤ ꯄꯨꯁꯤꯟꯕ ꯈꯣꯠꯄ ꯌꯦꯟꯁꯤ ꯀꯥ ꯍꯦꯟꯅ ꯐꯪꯗꯦꯅꯀꯣ ꯃꯣꯏꯅ ꯆꯥꯅꯔꯝꯗꯣꯏꯁꯤꯗ ꯃꯩꯇꯩ ꯌꯦꯟꯒꯨꯝꯕ ꯅꯠꯇ꯭ꯔꯥ ꯑꯗꯨꯝ ꯆꯤꯡ ꯌꯦꯟꯒꯨꯝꯕ ꯈꯔ ꯊꯥꯗꯣꯛꯄꯗ ꯑꯗꯨꯁꯨ ꯃꯣꯡꯗꯤ ꯌꯥꯝ ꯌꯥꯎꯔꯣꯏꯗꯣꯏꯔꯤꯅꯦ ꯃꯍꯤꯁꯤꯗꯅꯦꯕ ꯍꯧꯥꯎꯍꯟꯗꯣꯏꯁꯦ ꯃꯌꯥꯝꯁꯤꯅ ꯃꯍꯤꯁꯤꯦ ꯊꯣꯠꯂꯒ ꯃꯇꯣꯡ ꯆꯥꯔꯁꯨ ꯆꯥꯗ꯭ꯔꯁꯨ ꯃꯍꯩꯤꯁꯤꯗꯪ ꯐꯖꯅ ꯆꯥꯔꯗꯤ ꯐꯔꯦ ꯇꯧꯔꯒ ꯑꯗꯨꯁꯨ ꯃꯍꯤꯗꯨ ꯈꯪꯗꯦ ꯌꯥꯝ ꯍꯥꯎꯕ ꯑꯃ ꯑꯣꯏꯕꯗꯣ ꯃꯣꯏ ꯇꯣꯉꯥꯟꯕ ꯃꯅꯝ ꯑꯃ ꯊꯣꯛꯄꯅꯦꯕꯀꯣ
ꯍꯥꯎꯋꯤ ꯍꯥꯎꯋꯏ ꯌꯥꯝ ꯈꯦꯠꯅꯒꯖꯥꯠ ꯑꯗ ꯌꯥꯝ ꯊꯤꯅ ꯈꯦꯠꯅꯕ ꯍꯥꯏꯁꯦ ꯈꯖꯤꯛ ꯈꯔꯇ ꯅꯠꯇꯦ ꯆꯥꯝꯃꯅ ꯆꯥꯝꯃ ꯈꯦꯅꯔꯦ ꯑꯗꯨꯅ ꯍꯧꯖꯤꯛ ꯑꯉꯥꯡꯁꯤꯡꯁꯤꯗꯤ ꯑꯃꯔꯣꯝꯗ ꯃꯔꯥꯏꯕꯛ ꯊꯤꯅ ꯐꯈ꯭ꯔꯖꯥꯠꯅꯤ ꯐꯤꯖꯦꯠ ꯆꯥꯛꯆꯥꯗꯒꯤ ꯑꯣꯏꯔꯣ ꯆꯥꯕ ꯊꯛꯄ ꯄꯗꯒꯤ ꯑꯣꯏꯔꯣ ꯑꯃꯗ ꯑꯣꯏꯔꯣ ꯑꯩꯈꯣꯏꯗꯤ ꯊꯥꯏꯅ ꯁ꯭ꯀꯨꯜ ꯆꯠꯄꯗ ꯁꯦꯠꯂꯛꯄ ꯐ ꯑꯉꯧꯕꯗꯨꯅ ꯑꯗꯨꯝ ꯆꯠꯊꯣꯛꯄ ꯑꯕꯣꯛꯅꯨꯝ ꯆꯠꯂꯁꯨ ꯑꯗꯨꯗꯨꯝ ꯂꯤꯠꯇꯣꯏꯅꯤ ꯑꯗꯒꯤ ꯏꯃꯥꯏ ꯃꯇꯨꯡ ꯏꯟꯅꯔꯒ ꯂꯨꯍꯣꯡꯕ ꯑꯃ ꯏꯟꯅꯔꯦ ꯈꯜꯂꯁꯦꯕꯀꯣ ꯊꯥꯏꯅꯗꯤ ꯑꯉꯥꯡꯒꯤ ꯎ ꯃ ꯃꯃꯥꯅ ꯆ ꯈꯣꯠꯄꯗ ꯃꯆꯥꯁꯤꯡ ꯌꯥꯝ ꯏꯟꯅꯒꯂꯦꯕꯀꯣ ꯑꯉꯥꯡ ꯑꯣꯏꯔꯤꯀꯥꯟꯗꯗꯤ ꯑꯗ ꯑꯩꯈꯣꯏꯁꯨ ꯑꯗꯨꯝ ꯇꯧꯔꯛꯑꯦꯕ ꯑꯗꯨꯝ ꯂꯩꯀꯥꯏꯒꯤ ꯂꯨꯍꯣꯡ ꯈꯣꯡꯗꯣꯡꯕ ꯊꯧꯗꯣꯛ ꯆꯠꯄꯗꯈꯣꯏ ꯑꯗꯨꯝ ꯏꯅꯟꯅꯗꯣꯏꯅꯦꯕ ꯁ꯭ꯋꯁꯇꯤ ꯆꯠꯂꯒ ꯏꯅꯗꯣꯏꯅꯦꯕ ꯑꯗꯣ ꯐꯣꯔ ꯑꯉꯧꯕꯗ ꯑꯗꯨꯝ ꯂꯤꯠꯂ ꯆꯠꯂꯦꯕ ꯁ꯭ꯀꯨꯜꯒꯤ ꯁ꯭ꯀꯨꯜꯗ ꯐꯨꯔꯤꯠꯇꯣ ꯑꯍꯦꯟꯕꯒꯁꯨ ꯂꯩꯅꯗꯦ ꯁꯅꯤꯗ ꯉꯥ ꯀꯨꯟꯕ ꯈꯔꯅ ꯄꯥꯡꯅꯤꯡ ꯂꯤꯠꯆꯔꯁꯨ ꯆꯥꯡꯆꯠꯇ ꯑꯗꯨꯝ ꯐꯨꯔꯤ ꯑꯉꯧꯕꯁꯦ ꯆꯠꯊꯣꯛꯄꯗ ꯑꯗꯨꯝ ꯂꯤꯠꯅꯔꯝꯃꯦꯕ ꯃꯇꯝ ꯑꯃꯗꯗꯤ ꯃꯇꯝ ꯃꯇꯝꯒꯤ ꯆꯠꯅꯕꯤꯗ ꯇꯥꯔꯦ
ꯑꯩꯈꯣꯏꯁꯨ ꯆꯞ ꯃꯥꯟꯅꯩ ꯐꯨ ꯑꯃ ꯂꯩꯕ ꯑꯁꯗ ꯑꯩꯈꯣꯏ ꯅꯨꯡꯁꯤ ꯃꯕ ꯑꯃ ꯂꯩꯌꯦ ꯑꯩꯣꯏ ꯁꯨꯝ ꯀꯟꯅ ꯃꯪꯉꯤ ꯇꯥꯕꯨꯗꯤ ꯇꯥꯗ꯭ꯦ ꯅꯣꯡꯁꯦ ꯇꯥꯔꯛꯇꯧ ꯃꯥꯜꯂꯦ ꯉꯁꯤꯗꯤ ꯌꯥꯝ
ꯎꯝ ꯐꯖꯅ ꯇꯥꯔꯦ ꯏꯁꯩꯗ ꯉꯁꯥꯏ ꯑꯌꯨꯛꯇꯒꯤꯕꯨꯗꯤ ꯃꯪꯕꯅꯦꯕ ꯎꯝ ꯉꯁꯥꯏ ꯑꯌꯨꯛꯇꯒꯤꯕꯨ ꯃꯪꯕꯅꯦꯗ ꯇꯥꯗꯕ ꯑꯗꯨꯗꯣ ꯍꯧꯖꯤꯛꯇ ꯇꯥꯔꯑꯦ ꯉꯁꯤꯁꯦ ꯇꯣꯇꯤ ꯇꯥꯕꯒꯤ ꯏꯁꯤꯡꯁꯨ ꯑꯃꯨꯛ ꯆꯦꯟꯕ ꯑꯗꯨꯒꯤ ꯈꯔ ꯌꯥꯍꯧꯁꯨ ꯈꯔ ꯉꯟꯅ ꯍꯧꯒꯠꯂꯦ ꯑꯩꯁꯦ ꯑꯗꯨꯒ ꯏꯁꯤꯡꯗꯨꯅ ꯑꯍꯥꯥꯟꯕ ꯊꯥꯔꯛꯄ ꯏꯁꯤꯡꯁꯤꯅ ꯑꯐꯕ ꯑꯝꯇ ꯊꯥꯔꯛꯇꯦꯕ ꯍ ꯏꯁꯤꯡꯁꯦ ꯑꯩꯈꯣꯏꯒꯤ ꯃꯅꯝꯁꯦ ꯈꯨꯠꯅꯝ ꯊꯤꯕ ꯑꯃꯒꯩ ꯑꯩꯈꯣꯏꯒꯤ ꯄꯥꯏꯞꯁꯦ ꯑꯩꯈꯣꯏꯒꯤ ꯑꯣꯐꯣꯔꯕꯒꯤꯗ ꯀꯩꯅꯣ ꯈꯪꯗꯦꯕ ꯑꯗꯨꯝ ꯇꯥꯔꯛꯄ ꯈꯨꯗꯤꯡꯅ ꯑꯗꯨꯝ ꯇꯧꯕ ꯏꯁꯤꯡꯁꯦ ꯑꯗꯨꯒ ꯄꯨꯡꯈꯥꯏꯃꯨꯛ ꯇꯥꯔ ꯃꯇꯨꯡꯗꯕꯨꯗꯤ ꯑꯔꯨꯕ ꯏꯁꯤꯡ ꯂꯥꯛꯑꯦꯕ ꯑꯗꯨꯒ ꯑꯃꯨꯛ ꯂꯣꯏꯔꯝꯗꯥꯏꯁꯤꯗ ꯑꯃꯨꯛ ꯅꯔꯛꯀꯗꯣꯏꯅꯦꯕ ꯏꯁꯤꯡꯁꯦ ꯑꯗꯨ ꯇꯣꯇꯤ ꯏꯁꯤꯡ ꯌꯥꯕꯒꯤꯅꯦ ꯑꯩꯈꯣꯏꯗ ꯕꯤꯠ ꯂꯩꯇꯕꯗꯣ ꯑꯣꯏꯌꯦꯕ ꯑꯗꯣ ꯑꯌꯥꯝꯕꯅ ꯏꯁꯤꯡꯁꯦ ꯑꯩꯈꯣꯏꯁꯨ ꯍꯪꯒꯣꯏꯕꯅꯤꯅ ꯑꯗꯨꯝ ꯏꯁꯤꯡꯁꯦ ꯂꯩꯔ ꯂꯩꯔ ꯁꯤꯖꯤꯟꯅꯕꯗ ꯄꯩꯁꯥꯒ ꯈꯥꯡ ꯂꯥꯛꯂꯝꯝꯕꯖ ꯉꯇꯦꯗ ꯏꯕꯨꯡꯉ ꯅꯨꯃꯤꯠ ꯅꯤꯅꯤꯅꯤ ꯈꯨꯗꯤꯡ ꯂꯩꯔꯤꯅꯤ ꯏꯁꯤꯡꯒꯤ ꯂꯤꯇꯔ ꯆꯥꯝꯃꯉꯥ ꯆꯥꯝꯃꯉꯥ ꯆꯥꯝꯃꯉꯥꯁꯦ
ꯑꯦ ꯅꯣꯏꯗꯤ ꯑꯃꯨꯛ ꯏꯁꯤꯡ ꯑꯃꯥꯡ ꯑꯃ ꯀꯩꯗꯧꯕꯁꯨ ꯂꯣꯏ ꯁꯤꯖꯤꯟꯅꯕ ꯑꯃ ꯂꯩꯇꯦꯅ ꯑꯩꯈꯣꯏꯅ ꯑꯃꯨꯛ ꯑꯔꯨꯕꯄꯥꯟꯒꯦ ꯍꯥꯏꯕꯗꯤ ꯏꯔꯨꯖꯕꯒꯨꯝꯕ ꯑꯗꯩ ꯀꯩꯅꯣꯒꯨꯝꯕ ꯑꯗꯒꯤ ꯊꯛꯅ ꯆꯥꯅꯕ ꯈꯛꯇꯪ ꯇꯧꯕꯅꯤꯅ ꯑꯗꯨꯝ ꯏꯁꯤꯡꯁꯨ ꯑꯗꯨꯝ ꯃꯔꯥꯡ ꯀꯥꯏꯅ ꯇꯥꯏꯌꯦꯕꯀꯣ ꯑꯗ ꯑꯩꯈꯣꯏꯗꯤ ꯍꯦꯛ ꯇꯥꯕꯗꯤ ꯑꯗꯨꯝ ꯂꯨꯏꯗ ꯑꯩꯈꯣꯏ ꯃꯇꯝ ꯃꯇꯝꯒꯤ ꯍꯥꯏꯗꯤ ꯃꯥꯒꯤ ꯅꯣꯡꯁꯤꯡ ꯊꯥꯕ ꯃꯇꯝ ꯂꯩꯉꯥꯡꯁꯦ ꯃꯇꯝ ꯑꯣꯏꯇꯥꯔꯗꯤ ꯑꯗꯨꯝ ꯅꯩꯗꯣꯏꯅꯦꯕ ꯅꯩꯕ ꯍꯥꯏꯁꯤꯒꯁꯨ ꯌꯥꯝ ꯅꯩꯇꯦꯕ ꯑꯗꯨꯝ ꯊꯥꯔꯛꯄ ꯅꯩꯈ꯭ꯔꯗꯤ ꯑꯗꯨꯝ ꯅꯩꯐꯥꯎ ꯑꯗꯨꯝ ꯅꯩꯔꯅꯤ ꯂꯣꯏꯐꯥꯎ ꯊꯥꯔꯛꯄ ꯂꯨꯒꯤ ꯇꯥꯔ ꯂꯨ ꯂꯣꯏ
ꯂꯨꯝꯕꯨꯗꯨꯅꯦꯕ ꯍꯥꯏꯗꯤ ꯏꯁꯤꯡꯗꯨꯒ ꯑꯩ ꯑꯃꯨꯛꯕ ꯑꯃꯨꯛꯂꯨꯕ ꯍꯥꯏꯗꯤ
ꯃꯔꯛꯇ ꯀꯩꯗꯧꯕ ꯀꯩꯗꯤ ꯏꯁꯤꯡꯗꯣ ꯇꯧꯕꯗꯤ ꯈꯪꯗꯦ ꯃ ꯌꯥꯎꯔ ꯃꯅꯦꯕꯒ
ꯑꯗꯨꯅ ꯅꯩꯕ ꯂꯨꯕꯗ ꯇꯣꯛꯊꯣꯛꯈ꯭ꯔꯕ ꯏꯁꯤꯡꯗꯣ ꯑꯩꯈꯣꯏ ꯈꯣꯡꯕꯥꯟ ꯃꯅꯝꯒ ꯅꯝꯃꯒꯅꯦ ꯈꯣꯡꯕꯥꯟꯒꯤ ꯏꯁꯤꯡ ꯈꯣꯡꯕꯥꯟꯒꯤ ꯏꯁꯤꯡꯃꯛꯅꯤ ꯃꯣꯏꯅ ꯊꯥꯔꯛꯏꯁꯦ ꯑꯗꯨꯅ ꯇꯥꯛꯄꯗꯤ ꯄꯥꯏꯞꯁꯦ ꯂꯤꯛ ꯑꯣꯏꯕꯒꯨꯝꯕ ꯑꯃ ꯁꯣꯏꯗꯅ ꯇꯧꯔꯝꯒꯅꯦꯕ ꯈꯕ꯭ꯔꯥ ꯇꯩꯒꯤ ꯇꯥꯄ ꯈꯣꯠꯇꯉ ꯇꯣꯇꯤꯒꯤ ꯍꯥꯏꯕꯗꯤ ꯃꯣꯏꯒꯤ ꯇꯣꯇꯤꯁꯤꯅ ꯇꯥꯔꯛꯄ ꯈꯨꯗꯤꯡꯒꯤꯀꯣ ꯈꯣꯡꯕꯥꯟꯒꯤ ꯏꯁꯤꯡꯁꯤ ꯉꯥꯛꯇ ꯍꯥꯟꯅ ꯇꯥꯔꯛꯑꯦꯕ ꯈꯕ꯭ꯔꯥ ꯄꯨꯡꯈꯥꯏꯃꯨꯛꯁꯦ ꯑꯗꯨꯗ ꯃꯇꯝꯁꯨ ꯃꯌꯥꯝ ꯃꯥꯡꯈ꯭ꯔꯦ ꯏꯁꯤꯡꯗꯨ ꯌꯥꯕ ꯌꯥꯄꯁꯨ ꯅꯠꯇꯕ ꯑꯗꯨꯒ ꯈꯣꯡꯕꯥꯏ ꯏꯁꯤꯡ ꯃꯅꯝꯗꯨꯅ ꯑꯝꯇꯤꯕ ꯅꯝꯊꯤꯁꯨ ꯅꯝꯊꯤꯕ ꯑꯗꯨꯗꯨꯅ ꯁꯤꯖꯤꯟꯅꯕ ꯌꯥꯕ ꯄꯣꯠ ꯑꯣꯏꯗꯦꯕ ꯑꯗꯨ ꯃꯌꯥꯏ ꯑꯣꯏꯔꯞ ꯆꯪꯉꯀꯥꯟꯗꯀꯣ ꯃꯌꯥꯏ ꯑꯣꯏꯔꯞ ꯆꯟꯖꯜꯂꯛꯒ ꯀꯥꯟꯗ ꯏꯁꯤꯡꯗꯣ ꯈꯔ ꯐꯕ ꯇꯥꯔꯛꯑꯀꯥꯟꯗꯨꯗ ꯈꯔ ꯌꯥꯍꯧꯕꯩ ꯋꯥꯅꯦꯕ ꯑꯗꯨꯒ ꯁꯨꯝ ꯀꯣꯜ ꯂꯤꯛ ꯆꯥꯕ ꯈꯣꯠꯄꯗ ꯑꯣꯏꯔꯁꯨꯅ ꯅꯨꯡ ꯀꯣꯜꯂꯛ ꯆꯥꯝꯕꯒꯤ ꯌꯥꯏꯗꯅ ꯑꯗꯨꯝ ꯆꯥꯛꯈꯨꯝꯅꯕ ꯍꯣꯔꯦꯟ ꯑꯩꯈꯣꯏꯅ ꯆꯥꯛ ꯊꯤꯔꯝꯗꯥꯏꯗ ꯏꯁꯤꯡ ꯑꯐꯕꯅ ꯑꯃꯨꯛ ꯇꯦꯡꯊꯣꯛꯑꯒ ꯑꯗꯨꯝ ꯇꯧꯅꯩꯌꯦꯕ ꯑꯩꯈꯣꯏꯒꯤꯗꯤ ꯑꯗꯨꯃꯥꯏꯅ ꯇꯧꯕꯅꯤꯅ ꯅ ꯈꯜꯂꯒ ꯇꯧꯕꯒꯤ ꯋꯥꯅꯤꯗ ꯑꯃꯃꯣꯗꯅ ꯍꯣ ꯍꯣ ꯐꯔꯦ ꯐꯔꯦ ꯐꯔꯦ ꯎꯝ
ꯎꯝ